ꯑ ꯑꯥꯎ ꯇꯥꯏꯌꯦ
ꯑꯥ
ꯀꯩꯗꯧꯔꯝꯕ꯭ꯔ
ꯑꯁ ꯍꯧꯖꯤꯛꯇꯤ ꯀꯣꯛ ꯇꯧꯔꯁꯤꯔꯅ
ꯑꯁ ꯅꯪꯅ ꯊꯣꯡꯉꯗꯕ
ꯍꯣꯏ
ꯊꯕꯁ ꯇꯥ ꯉ
ꯊꯕꯛ ꯂꯩꯖꯕ ꯃꯤꯗꯤ ꯑꯗꯨꯝ ꯅꯨꯡꯇꯤꯒꯤ ꯀꯣꯛ ꯇꯥꯔꯦ
ꯎꯝ ꯇꯝꯃꯣ ꯇꯝꯃꯣ ꯈꯔ ꯍꯌꯦꯡ ꯅꯨꯄꯤ ꯑꯉꯥꯡ ꯅꯨꯡꯉꯥꯏꯅꯤꯉꯥꯏ
ꯍꯣꯏ ꯍꯣꯏ ꯍ
ꯅꯣꯏ ꯏꯃꯥ ꯍꯣꯏꯗ ꯂꯩ ꯏꯆ
ꯂꯩꯌꯦ ꯑꯗꯣ ꯉꯁꯤꯗꯤ ꯁꯟꯗꯦ ꯑꯣꯏꯕꯅꯤꯅ ꯃꯤꯇꯤꯡ ꯀꯔꯤ ꯀꯔꯥ ꯈꯪꯗꯦ ꯍꯧꯖꯤꯛꯇ ꯍꯜꯂꯛꯑꯒ ꯑꯃꯨꯛꯀ ꯆꯠꯈ꯭ꯔꯦ
ꯀꯔꯤ ꯃꯊꯦꯜ ꯊꯣꯡꯗꯔꯣ
ꯉꯁꯤꯁꯦ ꯃꯥꯏꯔꯦꯜ ꯊꯣꯡ ꯀꯔꯅ ꯇꯧꯋ
ꯎꯝ ꯊꯉꯣ ꯊꯉꯣ ꯍꯥꯎꯥꯎꯒꯅꯤ ꯅ ꯊꯣ ꯃ ꯆꯥꯕꯂ ꯀꯦ
ꯍꯍꯍ ꯁꯛꯈꯪꯕ ꯂꯩꯗꯗꯤ ꯍꯦꯟꯅ ꯍꯥꯎꯒꯗꯕ
ꯑꯥ
ꯑꯗꯨꯁꯨ ꯂꯩꯇꯦ ꯈꯪꯗꯦ ꯌꯥꯅꯕ ꯇꯧꯕꯤꯔꯒꯦ
ꯁꯣꯏꯕꯨꯝꯒ ꯍꯥꯞꯄꯨ ꯍꯥꯎꯅꯤ ꯑꯩ ꯂꯥꯠꯀꯦ ꯊꯣꯡꯉꯝꯃꯣ ꯑꯥ
ꯑꯦ ꯑꯩꯗꯤ ꯑꯗꯨ ꯑꯝꯐꯥꯎ ꯆꯥꯗ꯭ꯔꯤ
ꯑꯦ ꯁꯣꯏꯕꯨꯝꯒ ꯆꯥꯕꯅ ꯆꯥꯗ꯭ꯔꯤ
ꯆꯥꯗ꯭ꯔꯤꯌꯦ
ꯂꯣꯏꯔꯦꯍꯦ ꯌꯥꯝ ꯍꯥꯎꯕꯅꯦꯍꯦ ꯁꯣꯏꯕꯨꯝꯒ ꯃꯥꯏꯔꯦꯟꯒ ꯑꯗꯒꯤ ꯑꯩꯈꯣꯏ ꯌꯦꯟꯗ ꯑꯗꯨꯒ ꯊꯣꯡꯃꯤꯟꯅꯕꯁꯨ ꯍꯥꯎꯕꯅꯦꯍꯦ ꯑꯁ
ꯍꯥꯏꯗꯤꯀꯣ ꯑꯝ ꯏꯟꯖꯥꯡ ꯊꯣꯡꯕꯗ ꯌꯥꯝ ꯃꯅꯥ ꯃꯁꯤꯡ ꯌꯥꯝ ꯃꯤꯛꯁ ꯑꯣꯏꯔꯗꯤ ꯀꯩ ꯍꯥꯏꯁꯤꯔꯥ ꯐꯨꯗ ꯄꯣꯏꯖꯅꯤꯡ ꯇꯧꯕꯁꯨ ꯂꯩꯗꯅ
ꯑꯥ ꯑꯦ ꯇꯧꯔꯣꯏꯍꯦ ꯃꯤ
ꯈꯪꯗꯕꯅꯤꯅ ꯄꯪꯆꯥ ꯆꯥꯕ ꯌꯥꯗꯦ
ꯍꯣꯏꯅꯦ ꯑꯗꯨꯕꯨꯗꯤ ꯇꯥꯏꯕꯪ ꯃꯤ ꯍꯥꯏꯖꯤ ꯁꯤꯕ ꯀꯤꯕ ꯖꯥꯠꯅꯤ ꯑꯁ ꯑꯩꯖꯨ ꯀꯤꯌꯦ
ꯅꯪꯉ ꯁꯤꯅꯤꯡꯉꯗꯤ ꯍꯧꯖꯤꯛ ꯄꯩꯁꯥ ꯇꯥꯔꯔꯣꯏꯅꯦ
ꯀꯗꯥꯏ ꯀꯗꯥꯏꯗꯒꯤ ꯋꯥꯔꯤꯖꯦ
ꯎꯝ ꯑꯗꯨ ꯐꯥꯒꯤꯁꯨ ꯐꯥꯒꯤꯅꯦ ꯍꯥꯏꯔꯀꯣ ꯑꯂꯨꯒ ꯇꯦꯜꯂꯧ ꯊꯝꯃꯤꯟꯅꯕꯁꯦ ꯗꯦꯟꯖꯔ ꯑꯣꯏꯌꯦ ꯍꯥꯏꯕ ꯑꯁꯦꯡꯕ꯭ꯔꯣ
ꯑꯁ ꯀꯅꯥꯅ ꯍꯥꯏꯅꯣꯍꯦ ꯀꯩꯁꯨ ꯇꯧꯗꯦꯍꯦ ꯃꯤ ꯑꯗꯨꯝ ꯊꯝꯅꯔꯤꯗꯨꯅꯤ
ꯑꯂꯨꯒ ꯇꯦꯜꯂꯧꯒꯁꯦ ꯊꯝꯃꯤꯟꯅꯔꯗꯤ ꯀꯩ ꯍꯥꯏꯖꯤꯔꯥ ꯒ꯭ꯌꯥꯁ ꯊꯣꯛꯂꯛꯑꯦ ꯍꯥꯏꯌꯦꯕꯀꯣ
ꯑꫭ ꯈꯪꯗꯦ ꯑꯩꯈꯣꯏꯗꯤ ꯄꯪꯊꯝꯗ ꯊꯝꯃꯦꯗ ꯀꯩꯁꯨ ꯇꯧꯗꯦꯗ
ꯇꯦꯂꯧꯗꯨꯗꯤ ꯀꯩ ꯍꯥꯏꯁꯦ ꯍꯥꯕ ꯑꯃ ꯊꯣꯛꯂꯛꯏꯗꯅ
ꯑꯥ
ꯑꯗꯨꯒꯨꯝꯕꯒꯤ ꯈꯪꯗꯦꯗ ꯃꯤꯅ ꯄꯪꯍꯥꯏ ꯍꯥꯏꯔꯤꯕ꯭ꯔꯥ ꯅꯠꯇ꯭ꯔꯒ ꯅꯍꯥꯟꯗꯣ ꯑꯩ
ꯑꯦ ꯃꯤ ꯄꯪꯍꯥꯏ ꯍꯥꯏꯕ ꯑꯣꯏꯔꯝꯒꯅꯤꯗ ꯃꯤ ꯅꯍꯥꯟꯗꯒꯤ ꯑꯗꯨꯝ ꯊꯝꯕꯗꯣ ꯀꯩꯁꯨ ꯇꯧꯗꯦꯗ ꯑꯩꯈꯣꯏꯒꯤ
ꯅ꯭ꯌꯨꯁ ꯑꯃ ꯇꯥꯕ ꯑꯗꯨ ꯐꯦꯛ ꯅ꯭ꯌꯨꯁꯔ ꯑꯁꯦꯡꯕꯔꯗꯤ ꯈꯪꯗꯦꯀꯣ ꯇꯦꯂꯧꯒ ꯇꯤꯜꯍꯧꯒ ꯀꯩꯅꯣ ꯑꯂꯨꯁꯦ ꯊꫭꯃꯤꯟꯅꯔꯒ ꯆꯥꯔꯨꯕꯗꯒꯤ ꯀꯩꯅꯣ ꯐꯨꯗ ꯄꯣꯏꯖꯅꯤꯡ ꯑꯣꯏꯔꯦꯅ ꯁꯤꯕꯅꯦꯅꯗꯤ ꯍꯥꯑꯦꯕ ꯍꯣꯏ ꯁꯤꯕꯃꯛꯇꯤ ꯅꯠꯇꯦ ꯑꯗꯨ ꯎꯝ ꯀꯔꯤꯅꯅꯣ ꯈꯪꯗꯕ ꯅꯥꯔꯒ ꯍꯣꯁꯄꯤꯇꯥꯜꯗ ꯂꯥꯛꯑꯦ ꯍꯥꯏꯕꯀꯣ
ꯑꯥ
ꯅꯪꯖꯨ ꯆꯦꯛꯁꯤꯜꯂꯣ
ꯍ‌ꯣꯏꯅꯦ
ꯁꯣꯏꯕꯨꯝ ꯍꯥꯏꯖꯦ ꯀꯩꯅꯣꯅꯦ ꯑ ꯐ꯭ꯔꯦꯁꯇꯨꯔꯣ ꯅꯠꯇ꯭ꯔꯒ
ꯅꯠꯇꯦ ꯐ꯭ꯔꯦꯁ ꯅꯠꯇꯦ ꯐ꯭ꯔꯦꯁ ꯅꯠꯇꯦ ꯐ꯭ꯔꯦꯁꯇꯨꯅ ꯀꯔꯤ ꯎꯁꯣꯏ ꯍꯥꯏꯕꯅꯤ ꯐ꯭ꯔꯦꯁꯇꯨꯅ ꯎꯁ‌ꯣꯏ ꯎꯝ ꯑꯗꯨꯗꯨꯒꯤ ꯀꯩꯅꯣ ꯑ ꯐꯥ꯭ꯔꯃꯦꯟꯇꯦꯠꯇꯨꯅ ꯑ ꯀꯩꯅꯣ ꯁꯣꯏꯕꯨꯝ ꯎꯝ
ꯑꯩꯁꯨ ꯃꯤꯇꯩ ꯂꫭꯟꯗꯤ ꯌꯥꯝ ꯍꯥꯏꯔꯦ
ꯍꫭ ꯍꯣꯏ ꯈꯠꯅꯩ ꯑꯩꯅ ꯇꯝꯃꯤꯔꯤꯁꯤꯅꯦ ꯁꯦꯁ
ꯁꯤꯗꯒꯤ ꯈꯔ ꯇꯝꯕ ꯑ ꯁꯨꯃꯥꯏꯅ ꯑ ꯉꯁꯤꯗꯒꯤ ꯈꯔ ꯇꯝꯕ ꯍꯧꯔꯦꯅ ꯅꯪ ꯉꯁꯥꯏ ꯇꯝꯁ ꯇꯝ-ꯇꯝꯕꯤꯌꯣ ꯍꯥꯏꯕꯗꯣ
ꯑꯣꯖꯥꯕꯨ ꯄꯥꯎ ꯐꯥꯎꯅꯕꯁꯨ ꯌꯥꯝ ꯐꯕ ꯋꯥꯅꯤꯅꯦ ꯍꯥꯏꯅꯤꯅ‌ꯦ ꯍꯥ
ꯎꯝ ꯑꯁ ꯍꯥꯍꯥ ꯑꯣ ꯑꯣꯖꯥꯈꯛ ꯀꯤ ꯋꯥꯁꯨ ꯅꯠꯇ‌ꯦꯗ ꯑꯗꯨꯝ ꯀꯥꯟꯅꯥ ꯕꯅꯤꯗ ꯎꯝ ꯑꯥ ꯑꯥ ꯍꯝ
ꯅꯪꯗꯤ ꯀꯩꯗꯧꯔꯤꯅ‌ꯣ
ꯑꯁ ꯁꯣꯝ ꯃꯄꯥꯟꯗ ꯉꯥꯏꯍꯥꯛ ꯐ꯭ꯔꯦꯁ ꯏꯌꯥꯔ ꯐꯪꯕ ꯊꯣꯛꯑꯝꯕꯅꯤꯗ ꯃꯅꯨꯡꯗ ꯂꯩꯃꯟꯕꯥꯗ ꯋꯥꯕ ꯗ‌ꯣꯏ ꯋꯥꯕꯒꯤ ꯃꯄꯥꯟꯗ ꯊꯣꯛꯂꯛꯑꯒ ꯇꯨꯝꯕꯁꯨ ꯌꯥꯗꯦ ꯑꯗꯨꯒꯤ ꯃꯥꯄꯥꯟ ꯊ‌ꯣꯛꯂꯛꯈ꯭ꯔ‌ꯦ ꯗꯨꯝ
ꯆꯥꯛꯗꯣ ꯊꯥꯡꯒꯠꯂꯝꯃꯒ ꯍꯧꯖꯤꯛ ꯄꯣꯊꯥꯔꯤꯕꯅꯤ ꯍꯣꯔꯦꯟ ꯉꯍꯥꯛ ꯂꯩ ꯏꯟꯖꯥꯡ ꯊ‌ꯣꯡꯗ‌ꯣꯏꯅꯤ ꯀꯩꯅꯣ ꯅꯪ ꯚꯤꯗꯤꯑꯣ ꯀꯣꯜ ꯇꯧꯔꯛꯄ꯭ꯔꯣ ꯑꯩꯉꯣꯟꯗ
ꯌ‌ꯦꯟꯕꯤꯅꯥ ꯁꯣꯏꯕꯅꯤ ꯁꯣꯏ ꯕꯅꯦ ꯀꯩꯅꯣ ꯅꯥ ꯑꯩꯗ ꯅꯥꯀꯣꯡꯗ ꯅꯞꯄ ꯀꯥꯟꯗ ꯀꯔꯤꯅꯣꯅꯤ ꯀꯣꯜ ꯇꯧꯔ ꯂꯩꯈ꯭ꯔꯦ ꯍꯥꯏꯔꯒ ꯇꯔꯅ ꯁꯣꯏꯕꯅꯦ
ꯑꯩꯁꯨ ꯒ꯭ꯌꯥꯟ ꯇꯥꯗꯕ ꯀꯣ
ꯅꯥꯀꯣꯡꯗ ꯅꯞꯄꯅꯤꯕ ꯑꯩꯗ ꯐꯣꯟꯗ
ꯅꯨꯡꯁꯤꯠ ꯀꯠ ꯅꯨꯡꯁꯤꯠ ꯀꯠ ꯃꯟꯕꯒꯤ
ꯎ ꯍꯨ ꯍꯨ ꯍꯥꯥ ꯍꯦ
ꯚꯗꯤꯑꯣ ꯀꯣꯜꯗ ꯃꯊꯪꯗ ꯑꯣꯜꯂꯛ ꯄ꯭ꯔꯥ ꯈꯟꯕꯅꯤ
ꯎ
ꯑ ꯑꯥꯍꯝ ꯑꯗꯨ ꯅꯪ ꯀꯩꯅꯣ ꯑꯣꯖꯥ ꯇꯧꯔꯤꯕꯗꯣ
ꯑꯥ
ꯑꯗꯨ ꯀ꯭ꯂꯥꯁ ꯀꯌꯥ ꯐꯥꯎꯒꯨꯝꯕꯗꯤ ꯂꯩꯒꯦ ꯅꯪꯒꯤꯗꯤ
ꯑꯁ ꯀꯩꯅꯣ ꯐꯥꯎ ꯕ ꯂꯩꯌꯦ ꯇꯨ꯭ꯌ‌ꯦꯜꯞ ꯐꯥꯎ ꯕꯗꯤ ꯂꯩꯌꯦ ꯑꯥ ꯅꯥꯏꯟ ꯐꯥꯎꯕꯥ ꯆꯁꯤ ꯑꯗ ꯑꯩꯒꯤ ꯑꯣꯏꯅꯗꯤ ꯑꯩꯒꯤ ꯂꯣꯋꯥꯔ ꯈꯛꯇ ꯇꯥꯛꯄꯅꯦꯕꯀꯣ ꯇꯧꯔꯦꯅ ꯍꯥꯏꯕꯥ ꯗꯥꯗꯤ ꯑꯥꯃꯨꯛ ꯋꯥꯏꯗꯅ ꯗꯥꯕꯜ ꯌꯥꯎꯔꯛ ꯈꯔꯥ ꯕꯅꯤꯅꯥ ꯑꯗꯨ ꯁꯤꯠꯁꯨ ꯑꯃꯨꯛ ꯐꯪꯗꯕ ꯑꯗꯨꯏ ꯑꯥ ꯀꯩꯅꯣ ꯚꯦꯀꯦꯟꯁꯤꯠꯇꯨꯁꯨ ꯐꯪꯍꯧꯗꯕ ꯑꯩꯗꯣ ꯈꯔ ꯊꯦꯡꯅ ꯆꯪꯈ꯭ꯔꯦꯕ ꯑꯗꯨꯝ ꯂꯣꯋꯥ꯭ꯔꯗ ꯇꯥꯛꯄ
ꯑꯦꯌꯥ꯭ꯔ ꯄꯤꯁ ꯉꯗꯤ ꯍꯥꯞꯇꯤꯀꯣ
ꯍꯥꯞꯇꯦ ꯍꯥꯞꯇꯦ ꯇꯥꯕ ꯅꯨꯡꯉꯥꯏꯇꯕ꯭ꯔꯣ
ꯍꯣꯏ ꯃꯔꯛ ꯃꯔꯛꯇꯗꯤ ꯇꯠꯂꯦ
ꯎꯝꯅꯨꯡꯁꯤꯦꯁꯟꯄꯨꯔ ꯔ ꯑꯃꯒꯤꯅꯤ ꯊꯦ
ꯑꯣꯣ ꯑꯗꯣ ꯅꯪ ꯑꯁꯤꯒꯤꯒꯤꯁꯦ ꯍꯥꯟꯅ ꯀꯣꯔꯁꯀꯨꯝꯕ ꯂꯧꯔꯝꯕ꯭ꯔꯥ
ꯑꯥ ꯀꯣꯔꯁ ꯂꯧꯋꯦ ꯀꯩꯅꯣꯒꯤ ꯔꯥꯏꯝꯁ ꯇ꯭ꯔꯦꯅꯤꯡ ꯍꯥꯏꯔꯒ ꯌꯥꯝ ꯇꯧ ꯇꯧꯅꯕꯖ ꯑꯗꯨꯒꯨꯝꯕ ꯇꯧꯔꯝꯃꯦ ꯇꯨ ꯊꯥꯎꯖꯟ ꯇ꯭ꯋꯦꯟꯇꯤ ꯇꯨꯗ ꯑ ꯇ꯭ꯋꯦꯟꯇꯤ ꯊ꯭ꯔꯤ ꯍꯥꯏꯕ ꯇ꯭ꯋꯦꯟꯇꯤ ꯇꯨꯗꯒꯤ ꯇ꯭ꯋꯦꯟꯇꯤ ꯇꯨꯗꯒꯤ ꯍꯈꯅꯦꯦꯀꯣ ꯎꯝ ꯍꯣꯏ ꯇ꯭ꯋꯦꯟꯇꯤ ꯇꯨꯗꯒꯤ ꯍꯧꯕꯅꯦꯕ ꯀ ꯑꯣ ꯑꯗꯨꯒꯤ ꯃꯊꯛꯇ ꯑꯃꯨꯛ ꯀꯩꯅꯣ ꯇꯧꯕꯒꯤ ꯑꯩꯣꯏ ꯑꯗꯨ ꯇ꯭ꯋꯦꯟꯇꯤ ꯇꯨ ꯅꯠꯇꯦ ꯇ꯭ꯋꯦꯟꯇꯤ ꯊ꯭ꯔꯤꯅꯦ ꯇ꯭ꯋꯦꯟꯇꯤ ꯊ꯭ꯔꯤꯗꯒꯤ ꯀꯧꯔꯒ ꯑꯩꯈꯣꯏꯗꯣ ꯖꯅꯋꯥꯔꯤ ꯐꯦꯕꯋꯥꯔꯤꯗꯒꯤ ꯍꯧꯕꯅꯦꯕ ꯑꯗꯨꯒꯤ ꯃꯔꯛꯇ ꯑꯃꯨꯛ ꯀꯩꯅꯣ ꯑꯗꯨꯣ ꯅꯪꯈ꯭ꯔꯕ ꯃꯥꯔꯆꯇ ꯑꯣꯏꯕ ꯃꯥꯜꯂꯦ ꯍꯣꯏ ꯃꯥꯔꯆꯇ ꯍꯧꯔꯒ ꯅ ꯃꯥꯔꯆ ꯅꯠꯇ ꯐꯦꯕ꯭ꯔꯋꯥꯔꯤꯅꯦ ꯍ
ꯅꯪꯗꯤ ꯗꯥꯎ ꯌꯥꯝ ꯐꯥꯏꯅ ꯑꯗꯨ ꯂꯣꯏꯔꯒ ꯍꯦꯛ ꯊꯕꯛ ꯐꯪꯉꯤꯁꯤ
ꯍꯣꯏ
ꯏꯆꯥ ꯅꯨꯨꯄꯤ ꯑꯃꯁꯨ ꯂꯩꯌꯦꯕꯀꯣ ꯃꯥꯁꯨ ꯁꯨꯃꯥꯏꯅ ꯀꯣꯔꯁ ꯂꯧꯔꯒ ꯗꯤꯄ꯭ꯂꯣꯃꯥꯗꯤ ꯄꯥꯏꯔꯒ ꯂꯩꯔꯕꯅꯤ ꯑꯗꯣ
ꯎꯝ
ꯑꯗꯨ ꯐꯔꯛꯇ ꯀꯩꯅꯣ ꯆꯦꯟꯈ꯭ꯔꯕ
ꯑꯣ ꯁꯥꯥꯅꯤ ꯍꯦ ꯑꯗꯨꯗꯤ ꯇꯞꯇꯥ ꯇꯝꯈ꯭ꯔꯒ ꯎ
ꯣꯏꯅꯦ ꯑꯗꯨ ꯃꯆꯥꯁꯨ ꯆꯍꯤ ꯑꯃ ꯑꯅꯤꯗꯤ ꯁꯨꯔꯛꯒꯅꯤ
ꯑꯣ
ꯑꯗꯨꯒꯤ ꯍꯟꯗꯛ ꯀꯩꯅꯣ ꯃꯣꯏ ꯂꯩꯀꯥꯏꯒꯤ ꯁ꯭ꯀꯨꯜꯗ ꯑꯣꯖꯥ ꯇꯧꯔ ꯂꯩ
ꯑꯣ ꯆ ꯀꯅꯤꯁꯨꯨꯈ꯭ꯔꯔꯕ ꯃꯥꯅꯦ
ꯃꯥꯒꯤ ꯆꯍꯤꯔꯣ
ꯍꯣꯏ
ꯇ꯭ꯋꯦꯟꯇꯤ ꯐꯣꯔ ꯁꯝꯊꯤꯡ ꯇ꯭ꯋꯦꯟꯇꯤ ꯊ꯭ꯔꯤꯗ ꯇ꯭ꯋꯦꯟꯇꯤ ꯐꯣꯔ ꯑꯅ ꯂꯩꯔꯝꯅꯦ
ꯑ ꯑꯅꯦ ꯑꯗꯨꯦ ꯑ
ꯃꯃꯥ ꯍꯥꯏꯁꯤꯅꯤ
ꯑ ꯋꯁꯨ ꯀꯥꯂ ꯂꯩꯗ ꯑꯃ ꯍꯥꯏꯩꯔꯒ ꯆ ꯈꯈꯤꯂ ꯍꯥꯏꯔꯒ ꯆ ꯀ ꯎꯗ ꯀꯩ ꯀꯥꯏꯗꯦꯗ ꯑꯗꯨꯝ ꯍꯌꯦꯡ ꯑꯗꯨꯝ ꯌꯨꯝ ꯃꯃꯥꯡꯒꯤ ꯌꯨꯝꯗ ꯂꯩꯈ꯭ꯔꯁꯨꯀꯣ
ꯎꯝ ꯑꯗꯨꯒꯤ ꯃꯃꯥꯡꯅꯀꯣ
ꯍꯣꯏ
ꯃꯥꯁꯦ ꯑꯦꯝ ꯌꯨꯗꯒꯤ ꯀꯩꯅꯣꯒꯤ ꯚꯤꯚꯣꯛ ꯇ꯭ꯔꯦꯅꯤꯡ ꯂꯣꯏꯔꯒ
ꯑꯥ ꯑꯥ
ꯑꯗꯨ ꯂꯣꯏꯔꯒ ꯃꯥꯁꯦ ꯀꯩꯅꯣ ꯇꯧꯔꯤꯖꯝꯒꯤ ꯆꯠꯄꯅꯤꯅ ꯃꯄꯥꯟ ꯂꯝꯗ ꯆꯠꯂꯒꯦ ꯇꯧꯕ ꯑꯗꯨ ꯃꯥꯒꯤ ꯕꯣꯏ ꯐ꯭ꯔꯦꯟꯗꯨꯅ ꯌꯥꯗꯕꯒꯤ ꯑꯃꯨꯛ ꯑꯗꯨꯝ
ꯑꯁ ꯆꯅꯤ ꯃꯥꯏ ꯁꯦꯅꯁ ꯉꯥꯏ ꯉꯝꯗ꯭ꯔꯣ ꯆꯥꯅꯦ
ꯃꯥꯏ ꯣꯣꯏ ꯐ꯭ꯔꯦꯟꯣ ꯎꯝꯦ ꯍꯥꯏꯁꯤꯔ ꯈ ꯃꯣꯏ ꯌꯨꯝꯗ ꯈꯔ ꯌꯪꯒꯦꯁ ꯌꯪꯒꯦꯁ ꯑꯣꯏꯑꯕꯀꯣ ꯃꯣꯏ ꯌꯨꯝꯗ ꯑꯗꯨꯒꯤ ꯑꯃ ꯍꯧꯛ ꯍꯥꯏꯈ꯭ꯔꯗꯤ ꯍꯥꯏꯈ꯭ꯔꯦ ꯍꯥꯏꯕ ꯑꯗꯨꯃꯥꯏꯅ ꯇꯧꯕꯖꯥꯠꯇ꯭ꯔꯣ ꯃꯅꯝ ꯀꯟꯕ ꯍꯥꯏꯇꯥꯔꯦꯀꯣ
ꯑꯥ
ꯑꯗꯨꯃꯥꯏꯅ ꯇꯧꯕꯗꯒꯤ
ꯎꯝ ꯍ
ꯁꯃꯥꯔꯣꯝꯗꯗꯤ ꯐꯥꯈ꯭ꯔꯦꯗ ꯃꯥꯗꯤ ꯃꯤꯗꯤ ꯃꯆꯥ ꯂꯩꯔꯕꯅꯤꯅ ꯃꯆꯥꯁꯨ ꯆꯥꯎꯔꯦ
ꯎꯝ ꯑꯗꯨ ꯃꯥꯒꯤ ꯅꯨꯄꯥꯅꯤ ꯆꯍꯤ ꯀꯌꯥꯃꯨꯛ ꯑꯣꯏꯕ꯭ꯔꯣ
ꯃꯥꯒꯤ ꯅꯨꯄꯥꯗꯨꯅ ꯑꯩꯈꯣꯏ ꯂꯦꯡꯒꯥ ꯑꯣꯏꯔꯝꯒꯅꯤ ꯇ꯭ꯋꯦꯟꯇꯤ ꯁꯚꯦꯟ ꯑꯣ ꯇ꯭ꯋꯦꯟꯇ ꯁꯤꯁ ꯔꯪꯦ
ꯀꯥꯏꯩꯅ ꯑꯗꯨ ꯑꯗꯨꯒꯨꯝꯕ ꯑꯣꯏꯈ꯭ꯔꯗꯤ ꯌꯥꯏꯗ ꯑꯃꯨꯛ ꯑꯉꯥꯡ ꯃꯆꯥ ꯑꯣꯏꯔꯗꯤꯀꯣ ꯃꯣꯏ ꯂꯄꯥꯛ ꯑꯣꯏꯔꯗꯤ ꯑꯗꯨꯝ ꯅꯨꯡꯉꯥꯏꯇꯦꯗꯅ
ꯑꯗꯣ ꯅꯪꯗꯤ ꯒ꯭ꯔꯦꯖꯨꯌꯦꯁꯟ ꯂꯣꯏꯔꯒ ꯇꯝꯕ꯭ꯔꯥ ꯅꯠꯇ꯭ꯔꯒ ꯀꯃꯥꯏꯅ ꯇꯧꯕ ꯑ ꯑꯗꯨ ꯀꯣꯁ ꯂꯗꯣꯒ꯭ꯔꯦꯖꯨꯌꯦꯁꯟ ꯂꯔꯒ ꯆ
ꯒꯔꯦꯖꯨꯋꯁꯟ ꯂꯣꯏ ꯠꯇ꯭ꯔꯤꯉꯩꯗ ꯆꯠꯂꯦ ꯑꯩꯈꯣꯏꯅ ꯐꯥꯔꯁ ꯁꯦꯃꯤꯁꯇꯔ ꯀꯥꯔꯛꯄ ꯃꯇꯝꯗ ꯑꯗꯨꯒꯤ ꯆꯠꯄꯅꯦ ꯐꯥꯔꯁ ꯁꯦꯃꯤꯁꯇꯔ ꯁꯦꯀꯦꯟ ꯁꯦꯃꯤꯁꯇꯔ ꯃꯥ ꯁꯦꯀꯦꯟ ꯁꯦꯃꯤꯁꯇꯔ ꯇꯝꯕꯗꯒꯤ ꯑꯗꯨꯝ
ꯀꯣꯂꯦꯖ ꯀꯥꯏ ꯀꯥꯏꯔꯒ ꯆꯠꯅꯕꯒꯤ ꯃꯇꯝ ꯂꯩꯕꯅꯦ
ꯍꯣꯏ ꯂꯩꯌꯦ ꯑꯥꯐꯇꯔꯅꯨꯟꯗ ꯑꯣꯏꯕꯅꯦꯕꯀꯣ ꯄꯨꯡ ꯑꯌꯨꯛꯇ ꯑꯃꯨꯛ ꯍꯥꯏꯗꯤ ꯑꯩꯈꯣꯏꯅ ꯑꯍꯥꯟꯕ ꯑꯣꯏꯅꯁꯨ ꯐꯥꯔꯁ ꯕꯦꯖ ꯑꯣꯏꯕꯅꯦꯕ ꯈꯣꯏꯗ ꯑꯗꯨꯒꯤ ꯐꯥꯔꯁ ꯕꯦꯆ ꯑꯣꯏꯕꯒꯤꯀꯣ ꯑꯩꯈꯣꯏ ꯇꯥꯏꯃꯤꯡꯗꯣ ꯑꯃꯨꯛ ꯑꯌꯨꯛꯇ ꯑꯃꯨꯛ ꯇꯧꯕꯁꯨ ꯆꯥꯎꯋꯦ ꯑꯗꯨꯒ ꯑꯦꯂꯚꯦꯟ ꯑꯩꯠ ꯇꯨꯋꯦꯜꯐ ꯊꯥꯔꯇꯤꯗꯒꯤ ꯍꯧꯕꯁꯨ ꯌꯥꯎꯋꯦꯀꯣ ꯑꯗꯨꯃꯥꯏꯅ ꯍꯧꯔꯒ ꯊꯦꯡꯅ ꯑꯗꯨꯝ ꯍꯟꯕ ꯌꯥꯎꯋꯦ
ꯁꯤꯒꯤ ꯀꯣꯔꯁꯁꯦ ꯍꯧꯖꯤꯛꯀꯥꯟꯗꯤ ꯀꯩꯅꯣ ꯑꯣꯟꯂꯥꯏꯟꯁꯨ ꯂꯧꯅꯔꯤ
ꯍꯥꯥ
ꯑꯣꯟꯂꯥꯏꯟꯗꯁꯨ ꯀ꯭ꯂꯥꯁ ꯂꯧꯅꯔꯒ ꯂꯩꯌꯦꯕ ꯍꯣꯏ ꯁꯨꯃꯥꯏꯅ ꯇ꯭ꯔꯦꯅꯤꯡ ꯂꯧꯕꯁꯦ
ꯎꯝ
ꯑꯁꯣꯝꯗ ꯑꯩꯒꯤ ꯏꯃꯥꯟꯅꯕ ꯑꯃꯒꯤ ꯃꯆꯟꯅꯨꯄꯤꯁꯨ ꯀꯣ
ꯎꯝ
ꯀꯣꯔꯁ ꯀꯥꯟꯅ ꯂꯧꯔꯤꯕ ꯑꯗꯨ ꯃꯥꯁꯦ ꯃꯔꯛ ꯃꯔꯛꯇ ꯀ꯭ꯂꯥꯁꯇꯤ ꯆꯠꯂꯤ ꯃꯔꯛ ꯃꯔꯛꯇꯗꯤ ꯆꯠꯇꯕ ꯀꯩꯒꯤꯅꯣ ꯍꯥꯏꯔꯒꯅ ꯑꯣꯟꯂꯥꯏꯟ ꯂꯧꯔꯤꯕꯅꯤ ꯍꯧꯖꯤꯛꯇꯤ ꯍꯥꯏꯦ
ꯑꯥ ꯐꯩꯅꯦ ꯑꯗꯨꯗꯤ ꯃꯣꯏꯗꯤ ꯗꯥꯎ ꯐꯩꯅꯦ ꯑꯗꯨ ꯗꯥꯎ ꯐꯔꯁꯨꯀꯣ ꯑꯣꯟꯂꯥꯏꯟꯗ ꯇꯧꯕꯒ ꯀꯩꯅꯣꯗ ꯅꯣꯔꯃꯦꯜ ꯀ꯭ꯂꯥꯁ ꯀꯩꯅꯣꯗ ꯑꯣꯏꯅ ꯇꯧꯕꯗꯨꯗꯤ ꯅꯣꯔꯃꯦꯜꯗꯨꯅꯩꯅ ꯅꯨꯡꯉꯥꯏꯕꯅꯦ ꯍꯥꯏꯗꯤ ꯑꯣꯟꯂꯥꯏꯟ ꯇꯧꯕꯗꯨꯗꯤ ꯐꯖꯅꯁꯨ ꯈꯪꯕ ꯉꯝꯃꯣꯏꯕ
ꯗꯤꯐ꯭ꯔꯦꯟꯁ ꯈꯔꯗꯤ ꯂꯩꯔꯅꯤꯗ
ꯐꯦꯁ ꯇꯨ ꯐꯦꯁ ꯄꯨꯂꯞ ꯊꯦꯡꯅꯔꯒ ꯇꯧꯕꯅꯗꯤ ꯑꯃꯨꯛ ꯅꯨꯡꯉꯥꯏꯕꯅꯦꯕ
ꯎꯝ ꯑꯗꯣ ꯍꯧꯖꯤꯛꯇꯤ ꯅꯣꯏꯒꯤꯗꯤ ꯀꯩꯅꯣ ꯄꯩꯁꯥ ꯍꯦꯡꯒꯠꯂꯝꯒꯅꯤꯗ ꯏꯟꯀ꯭ꯔꯤꯃꯦꯟ ꯂꯥꯛꯔꯝꯅꯤꯀꯣ
ꯍꯣꯏ ꯂꯩꯔꯝꯒꯅꯤ ꯍꯧꯖꯤꯛꯇꯤ ꯍꯣꯏ ꯑꯩꯈꯣꯏꯒꯤ ꯃꯇꯝꯗꯗꯤ ꯔꯣ ꯑꯩ ꯀꯗꯥꯏ ꯍꯥꯏꯔꯤ ꯊꯕꯛ ꯖꯣꯏꯟ ꯇꯧꯕ ꯍꯥꯏꯁꯤꯀꯣ ꯑꯗꯨꯝ ꯀꯩꯅꯣ ꯑꯗꯨ ꯇꯝꯃꯨꯔꯒ ꯃꯣꯏꯅ ꯄꯤꯔꯛꯄꯗꯤ ꯅꯠꯇꯦꯗ ꯑꯣ ꯃꯈꯣꯏꯅ ꯊꯤꯖꯔꯛꯒ ꯇꯧꯕꯒꯤ ꯋꯥꯅꯤꯗ ꯄ꯭ꯔꯥꯏꯕꯦꯠ ꯁꯀꯨꯜꯗꯅꯦ
ꯍꯣꯏꯅꯦ ꯑꯩ ꯍꯥꯏꯁꯦ ꯅꯪꯅ ꯊꯤꯔꯒꯠ ꯐꯪꯉꯤꯗꯅ
ꯎꯝ
ꯑꯣ ꯆꯍꯤ ꯈꯔꯕꯨꯗꯤ ꯁꯨꯔꯝꯒꯅꯤꯗ ꯅꯪꯁꯨ ꯍꯧꯖꯤꯛꯇꯤ
ꯎꯝ ꯍꯣꯏ
ꯑꯗꯨꯒꯤ ꯏꯟꯀ꯭ꯔꯤꯃꯦꯟꯗꯤ ꯈꯔ ꯂꯥꯛꯑꯝꯃꯅꯤ ꯍꯥꯏꯕ ꯋꯥꯅꯤꯗ
ꯍꯣꯏ ꯍꯣꯏ ꯎꯝ ꯆꯍꯤ ꯑꯍꯨꯝ ꯁꯨꯈ꯭ꯔꯦ ꯌꯥꯎꯕ
ꯑꯗꯣ ꯏꯁꯇꯥꯔꯇꯤꯡꯁꯦ ꯇꯦꯟ ꯊꯥꯎꯖꯟꯒꯨꯝꯕꯗꯤ ꯍꯦꯟꯕ꯭ꯔꯥ
ꯑꯩꯗꯒꯤ ꯇꯦꯟ ꯊꯥꯎꯖꯟ ꯇꯦꯟ ꯊꯥꯎꯖꯟ ꯌꯧꯕꯒꯥꯏ
ꯌꯥꯎꯗꯦ
ꯌꯧꯗꯦ ꯀꯗꯥꯏꯅꯤ ꯍꯥꯏꯗꯤ ꯄ꯭ꯔꯥꯏꯚꯦꯠ ꯁ꯭ꯀꯨꯜꯁꯨ ꯑꯣꯏꯕꯒꯤꯀꯣ ꯑ ꯀꯩ